ꯇꯥꯔꯕꯣ
ꯍꯥꯜꯂꯣ
ꯇꯥꯔꯕ ꯍꯜꯂꯣ
ꯇꯥꯕ꯭ꯔꯣ ꯄ꯭ꯔꯤꯌꯥ
ꯇꯥꯕ꯭ꯔꯣ ꯇꯥꯕ꯭ꯔꯣ ꯍꯥꯜꯂꯣ ꯍꯥꯜꯂꯣ꯫ ꯍꯜꯂꯣ꯫ ꯍꯥꯜꯂꯣ꯫
ꯑꯣ ꯇꯥꯏꯌꯦ ꯇꯥꯏꯌꯦ ꯇꯥꯏꯌꯦ꯫
ꯎꯝ ꯇꯥꯅꯤ ꯅꯅꯥꯗꯨ꯫
ꯂꯩꯈꯠꯇꯔꯗꯤ ꯇꯥꯗꯕꯩꯅꯦ꯫
ꯀꯩ ꯏꯟꯁꯥꯡ ꯆꯥꯔꯕ꯫
ꯆꯥꯛ ꯆꯥꯔꯦ꯫
ꯀꯔꯤ ꯌꯦꯟꯁꯥꯡ꯫
ꯎꯝ ꯃꯥꯏ ꯔꯤꯌꯦꯜꯗꯣ꯫
ꯅꯣꯏ ꯃꯔꯤꯗꯤ ꯃꯉꯥ꯫
ꯑꯈꯣꯏ ꯃꯔꯤ꯫
ꯊꯣꯡꯉꯥ ꯆꯥꯖꯔꯕ꯫
ꯆꯥꯖꯔꯦ꯫
ꯃꯦꯁ ꯅꯨꯃꯤꯠ ꯀꯌꯥꯅꯤ ꯄꯤꯔꯣꯏꯗꯣꯏꯕ꯫
ꯍꯌꯦꯡ ꯗꯦꯠ ꯁꯤꯛꯁ ꯐꯥꯎꯕ꯫
ꯀꯔꯤꯒꯤꯅꯣ ꯁꯃꯔ ꯕ꯭ꯔꯦꯛꯀꯤꯔꯕ꯫
ꯍꯣꯏ ꯁꯝꯃꯔ ꯕꯔꯦꯛ ꯊꯥꯍꯧꯗꯕꯩ꯫
ꯁꯝꯃꯔ ꯕꫪꯦꯛꯇꯤ ꯅꯍꯟꯅ ꯂꯣꯏꯈ꯭ꯔꯕꯗꯣ꯫
ꯅꯍꯥꯟꯗ ꯂꯣꯏꯈꯤꯕꯗꯨ ꯑꯗꯨ ꯊꯥꯎꯍꯧꯗꯕꯩ꯫
ꯑꯦꯛꯖꯥꯝ ꯃꯌꯥꯗꯨꯗ ꯄꯤꯁꯤꯜꯂꯛꯏꯕ ꯁꯝꯃꯔ ꯕ꯭ꯔꯦꯛꯁꯦ꯫ ꯑꯩꯈꯣꯏ ꯍꯣꯁꯇꯦꯜꯒꯤꯗꯤ ꯁꯝꯃꯔ ꯕ꯭ꯔꯦꯛ ꯂꯩꯈꯤꯗ꯭ꯔꯦ ꯇꯣꯡꯈ꯭ꯔꯦ꯫
ꯃꯣꯏꯅ ꯄꯤꯖꯤꯜ ꯂꯛꯏ꯫
ꯑꯩꯈꯣꯏꯗꯤ ꯂꯩꯍꯧꯗꯦ ꯁꯝꯕ ꯕ꯭ꯔꯦꯛ ꯀꯩꯀꯥ ꯂꯣꯏ ꯄꯤꯍꯧꯕꯅꯤ ꯑꯗꯨ꯫ ꯑꯩꯈꯣꯏꯗꯤ ꯁꯃꯔ ꯕ꯭ꯔꯦꯛ ꯄꯤꯒꯤꯗꯦꯕ ꯑꯩꯈꯣꯏ ꯍꯣꯁꯇꯦꯜꯒꯤꯗꯤ ꯅꯨꯄꯥꯒꯤꯗꯣ꯫
ꯎꯝ꯫ ꯑꯗꯨ ꯀꯩꯅꯣꯝ ꯍꯪꯒꯦ ꯗꯥ ꯖꯣꯟꯁꯟ ꯅꯣꯏ ꯀꯩꯅꯣꯒꯤꯅꯦ ꯁꯣꯏꯌꯝꯒꯤꯅꯦ꯫
ꯑꯥ꯫
ꯁꯦꯠ ꯀꯣꯏꯁꯟ ꯄꯤꯕꯗꯨ ꯁꯦꯠ ꯃꯥꯟꯅꯗꯕ꯭ꯔꯥ꯫
ꯁꯦꯠ ꯃꯥꯟꯅꯔꯣꯏ ꯑꯦ ꯕꯤ ꯁꯤ ꯑꯦ ꯕꯤ ꯁꯤ ꯐꯥꯎꯔꯥ ꯊꯝꯕꯅꯤ꯫
ꯑꯁ꯫
ꯀꯩ ꯁꯕꯖꯦꯛꯅꯣ ꯅꯣꯏ ꯁꯣꯏꯌꯥꯝꯒꯤ꯫
ꯑꯦꯀꯗꯥꯃꯤꯛ ꯔꯥꯏꯇꯤꯡ꯫
ꯂꯣꯏ ꯃꯥꯟꯅꯩ ꯀꯩꯅꯣ ꯑꯗꯨꯗꯤ꯫ ꯗꯤꯄꯥꯔꯠꯃꯦꯟ ꯂꯣꯏ ꯑꯣꯏꯕꯅꯦ ꯑꯦꯀꯥꯗꯃꯤꯛ ꯔꯥꯏꯇꯤꯡꯒ꯫
ꯑꯣꯏꯗꯕ ꯌꯥꯎꯋꯦ꯫
ꯑꯌꯥꯝꯕ ꯂꯣꯏ ꯑꯣꯏꯕꯅꯦ ꯍꯥꯏꯕ꯫
ꯑꯣꯏꯗꯕ ꯌꯥꯎꯋꯤꯀꯣ꯫
ꯑꯣꯏ ꯍꯥꯏꯕꯅꯤ ꯑꯌꯥꯝꯕ ꯂꯣꯏ ꯑꯣꯏꯕꯅꯤ ꯍꯥꯏꯕ꯫
ꯑꯁꯤ ꯃꯣꯏ ꯕꯣꯠꯅꯤꯍꯣꯏ ꯌꯥꯝ ꯑꯣꯏꯗꯦ ꯑꯃꯇ꯫
ꯑꯗꯨ ꯃꯣꯏ ꯑꯄꯥꯝꯕ ꯈꯟꯖꯕꯒꯤ ꯊꯣꯛ ꯃꯣꯛ ꯇꯧꯕꯒꯤ꯫ ꯑꯣꯖꯥꯅꯗꯤ ꯂꯣꯏꯅ ꯍꯧꯖꯤꯛꯀꯤ ꯔꯥꯏꯇꯤꯡꯗꯣ ꯂꯣꯏ ꯈꯜꯂꯣ ꯍꯥꯏꯕꯅꯤ ꯑꯩꯈꯣꯏ ꯀꯃꯔ ꯁ ꯂꯣꯏ ꯈꯜꯂꯤ ꯑꯩꯅ ꯌꯦꯡꯉꯕꯗ ꯏꯪꯂꯤꯁꯀꯤꯁꯨ ꯂꯣꯏꯅ ꯈꯜꯍꯧꯋꯤ ꯃꯣꯏꯅ ꯍꯥꯏꯗꯤ ꯁꯦꯝ ꯄ꯭ꯌꯨꯅ ꯊꯥꯔꯛꯑꯦꯕ ꯑꯩꯉꯣꯟꯗ ꯑꯗꯨꯝ ꯑꯌꯥꯝꯕ
ꯎꯝ
ꯑꯗꯩ ꯆꯪ ꯆꯪꯉ ꯌꯦꯡꯉꯝꯕꯗꯣ ꯆꯞ ꯃꯥꯟꯅꯩ ꯑꯦꯀꯥꯗꯃꯤ ꯃꯥꯏꯇꯦ ꯂꯣꯏ ꯑꯣꯏꯈ꯭ꯔꯕꯖꯦ ꯏꯖꯨꯀꯦꯁꯟꯒꯤꯁꯨ ꯑꯣꯏꯍꯧꯋꯤ ꯗꯤꯄꯥꯔꯠꯃꯦꯟ ꯑꯆꯧ ꯑꯆꯧꯕ ꯂꯣꯏ ꯑꯣꯏꯍꯧꯋꯤ
ꯎꯝ
ꯑꯗꯣ ꯑꯩꯈꯣꯏꯒꯤꯕꯨꯗꯤ ꯃꯃꯥꯡ ꯃꯃꯥꯡꯗ ꯃꯌꯥꯝꯒ ꯃꯥꯟꯅꯗꯦ ꯑꯩꯈꯣꯏꯗꯤ ꯑꯗꯨꯝ ꯑꯩꯈꯣꯏ ꯃꯍꯤ ꯂꯩꯅꯕꯗ ꯈꯜꯍꯜꯂꯦꯕ ꯑꯣꯖꯥꯅ ꯑꯩꯈꯣꯏꯒꯤ ꯁꯕꯖꯦꯛꯇꯨꯒ ꯕꯦꯡꯀꯤꯡ ꯈꯔ ꯈ ꯂꯧꯍꯜ ꯒ꯭ꯂꯣꯕꯦꯂꯥꯏꯖꯦꯁꯟ ꯈꯔ ꯂꯧꯍꯜ ꯏꯁꯀꯤꯟꯒꯤ ꯈꯔ ꯂꯧꯍꯜ ꯑꯗꯨꯃꯥꯏꯅ ꯇꯧꯋꯦ ꯑꯩꯈꯣꯏꯗꯤ ꯃꯤꯒ ꯃꯥꯟꯅꯔꯛꯇꯦ ꯁꯦꯝꯗ ꯕꯦꯛ ꯆꯥꯔꯗꯤ ꯄꯩꯁꯥ ꯆꯥꯎꯕꯅꯤ
ꯑꯩ ꯇꯥꯔꯒꯔꯣ
ꯁꯣꯏꯌꯝꯗꯅꯤ ꯀꯩꯅꯣ ꯃꯥꯛ ꯂꯧꯔꯤꯁꯦ ꯑꯩꯈꯣꯏꯅ ꯐꯥꯔꯁ ꯗꯤꯚꯤꯖꯟ ꯒꯥꯛꯁꯦ ꯍꯦꯜꯂꯤꯖꯦ ꯁꯣꯏꯌꯝꯗꯅꯦ ꯗꯥꯏꯔꯦꯛ ꯄꯦꯄꯔꯗ ꯀꯛꯇꯤ ꯃꯥꯛ ꯌꯥꯝ ꯐꯪꯄꯣꯟꯇꯦ ꯁꯣꯏꯌꯝꯗꯗꯤ ꯃꯃꯥꯡ
ꯑꯗꯨ ꯃꯩꯁꯦ ꯀꯃꯥꯏꯟ ꯇꯧꯔ ꯍꯪꯒꯦ
ꯑꯦꯝ ꯁꯤ ꯀ꯭ꯌꯨꯅꯤ ꯀꯩꯅꯣ
ꯑꯦ ꯍꯥꯏꯗꯤ ꯑꯦꯁꯥꯏꯟꯃꯦꯟꯗ ꯍꯪꯕꯗꯣ ꯍꯪꯒ꯭ꯔꯕ
ꯎꯝ ꯑꯦꯁꯥꯏꯟꯃꯦꯟꯒꯤꯗꯨꯁꯨ ꯌꯥꯎ ꯑꯣꯖꯥꯅ ꯀꯩꯝ ꯍꯥꯏꯗ꯭ꯔꯣ ꯍꯪꯅꯤꯡꯉꯥꯏ ꯀꯩꯝ ꯇꯥꯛꯇ꯭ꯔꯕ ꯅꯠꯇ꯭ꯔꯣ
ꯇꯥꯛꯇꯦ
ꯁꯤ ꯄꯥꯎ ꯁꯤ ꯄꯥꯎ ꯑꯣꯖꯥꯅ ꯀꯣꯏꯁꯟ ꯆꯥꯝ ꯆꯅꯤꯗꯁꯨ ꯄꯤꯔꯛꯇꯦ
ꯑꯣꯖꯥꯅ ꯀꯩꯅꯣ ꯇꯧꯋꯣꯗꯤ ꯍꯥꯏꯌꯦꯕ ꯎꯝ ꯁꯣꯏꯌꯝꯒꯤꯗꯨꯗꯩ ꯀꯨꯟꯊ꯭ꯔꯥ ꯑꯦꯁꯥꯏꯟꯃꯦꯟ ꯀꯩꯀꯩ ꯇꯧꯈꯤꯕꯗꯣ ꯑꯗꯩ ꯀꯣꯏꯁꯟ ꯀꯨꯟꯊ꯭ꯔꯥ ꯃꯉꯥꯗꯤ ꯂꯥꯛꯅꯤꯗ ꯍꯥꯏꯌꯦ
ꯀꯣꯏꯁꯟ ꯀꯨꯟꯊ꯭ꯔꯥꯉꯥ ꯇꯅꯤ ꯍꯪꯗꯣꯏꯗꯣ
ꯐꯪꯗꯤ ꯑꯗꯨ
ꯀꯣꯏꯁꯟ ꯀꯨꯟꯊ꯭ꯔꯥꯉꯥ ꯃꯥꯛ ꯁꯚꯦꯟꯇꯤ ꯇꯨ ꯃꯥꯛ ꯇꯨ ꯃꯥꯛꯅꯦ ꯀꯣꯏꯁꯟ ꯑꯝꯗ ꯆꯨꯝꯃꯦ ꯑꯗꯨꯗꯤ ꯑꯦꯁꯥꯏꯟꯃꯦꯟꯠꯗꯣ ꯂꯣꯏ ꯄꯥꯔꯣ ꯑꯦꯁꯥꯏꯟꯃꯦꯟꯗꯩ ꯂꯣꯏ ꯂꯥꯛꯑꯗꯧꯅꯤ
ꯑꯗꯨ ꯀꯣꯏꯁꯟ ꯆꯥꯝ ꯌꯥꯡꯈꯩꯅꯦ ꯍꯥꯏꯕ
ꯎꯝ
ꯀꯣꯏꯁꯟ ꯆꯥꯝ ꯌꯥꯡꯈꯩꯗꯨꯗꯒꯤ ꯃꯅꯨꯡꯗ ꯍꯥꯏꯗꯤ ꯑꯩꯈꯣꯏꯒꯤ ꯑꯦꯁꯥꯏꯟꯃꯦꯟꯇꯩꯗꯨ ꯆꯥꯝꯌꯥꯡꯈꯩꯅꯦꯕꯀꯣ ꯑꯗꯨꯗꯩ ꯊꯥꯔꯇꯤ ꯐꯥꯏꯚ ꯂꯥꯛꯅꯤꯌꯦ
ꯍꯣꯏ ꯄꯥꯔꯣ ꯊꯥꯔꯇꯤ ꯐꯥꯏꯚꯇꯨ ꯏꯕꯦꯝꯃ ꯌꯥꯝꯃꯟꯗ꯭ꯔꯕꯅꯤ ꯑꯩꯈꯣꯏꯗꯤ ꯑꯦꯁꯥꯏꯟꯃꯦꯟꯗꯨ ꯄꯤꯔꯦ ꯑꯗꯨꯒ ꯑꯃꯨꯛ ꯀꯣꯏꯁꯟ ꯆꯥꯝꯃꯔꯥ ꯆꯅꯤꯔ ꯄꯤꯔꯛꯑꯦ ꯑꯣꯖꯥꯅ ꯑꯗꯨꯖꯨ ꯑꯟꯁꯥꯔ ꯌꯥꯎꯗꯕꯤ ꯑꯟꯁꯥꯔ ꯌꯥꯎꯗꯕꯤꯅꯦ ꯀꯣꯏꯁꯟ ꯆ ꯆꯅꯤꯃꯨꯛ ꯄꯤꯔꯦꯗꯅ ꯑꯟꯁꯔꯗꯨꯁꯨ ꯏꯁꯥꯅ ꯊꯤꯖꯔꯦ
ꯎꯝ
ꯗꯨꯒ ꯑꯦꯁꯥꯏꯟꯃꯦꯟꯗꯨꯗꯒꯤ ꯃꯣꯏꯅ ꯄꯤꯔꯤꯗꯨꯗꯒꯤ ꯀꯣꯏꯁꯟ ꯀꯩꯅꯣ ꯂꯥꯛꯀꯅꯤꯅꯦ ꯊꯥꯔꯇꯤ ꯂꯥꯛꯀꯅꯤ ꯑꯗꯨꯒ ꯃꯉꯥ ꯑꯃꯅ ꯑꯦꯁꯥꯏꯟꯃꯦꯟꯗꯩ ꯂꯥꯛꯀꯅꯤ ꯑꯦꯁꯥꯏꯟꯃꯦꯟ ꯑꯗꯨꯛ ꯌꯥꯝꯕꯗꯨꯗꯒꯤ ꯑꯃꯨꯛ ꯄꯥꯍꯜꯂꯤꯕ ꯑꯃꯨꯛ ꯃꯉꯥꯗꯨꯒꯤ
ꯎꯝ
ꯑꯗꯨꯀꯥꯟꯗ ꯀꯣꯏꯁꯟ ꯊꯥꯔꯇꯤ ꯐꯥꯏꯚ ꯐꯪꯉꯦ ꯅꯣꯏꯒꯤꯗꯤ ꯑꯦ ꯀꯣꯏꯁꯟ ꯑꯦꯁꯥꯏꯟꯃꯦꯟꯗꯨꯗꯩ ꯀꯣꯏꯁꯟ ꯊꯥꯔꯇꯤ ꯐꯥꯏꯚ ꯌꯦꯡ
ꯌꯦ ꯈꯪꯗꯦ ꯑꯁ ꯑꯩꯁꯦ ꯄꯣꯔꯖꯦꯛꯁꯨ ꯏꯗ꯭ꯔꯤꯕꯅꯦ ꯄꯣꯔꯖꯦꯛ ꯑꯝꯇ ꯏꯟꯃꯤꯟꯅꯁꯤꯔꯣ ꯋꯥꯍꯧꯗꯣꯛ ꯑꯝꯇ
ꯅꯣꯏ ꯑꯦ ꯃꯩꯇꯩ ꯃꯌꯦꯛꯇꯣ ꯑꯩꯈꯣꯏꯅ ꯈꯪꯒꯗ꯭ꯔꯅꯦ ꯏꯕꯦꯝ
ꯏꯃꯥ ꯋꯥꯍꯩꯗꯨ ꯍꯥꯏꯌꯣ ꯍꯥꯏꯕꯅꯤꯅꯦ ꯑꯩꯗꯤ ꯏꯖꯒꯦ ꯍꯥꯏꯕꯅꯤꯅꯦ
ꯀꯔꯤꯒꯤ ꯋꯥꯍꯧꯊꯣꯛꯅꯣ ꯍꯧꯖꯤꯛꯀꯤ ꯀꯩꯅꯣꯒꯤꯔꯣ
ꯆꯥꯗ ꯍꯥꯏꯕꯤꯌꯨ ꯍꯥꯏꯕꯅꯤꯅꯦ ꯑꯩ ꯍꯌꯦꯡ ꯍꯥꯏꯔꯛꯀꯦꯅꯦ
ꯎꯝ
ꯅꯪ ꯌꯨꯝꯗ ꯀꯌꯥꯝ ꯀꯨꯏꯅ ꯂꯩꯗꯣꯏꯅꯣ
ꯂꯩꯅꯤꯗ ꯑꯩꯈꯣꯏ ꯗꯥꯗꯣ ꯀꯩꯅꯣ ꯇꯧꯕ ꯃꯥꯏ ꯒꯥꯔꯤꯗꯣ
ꯎꯝ
ꯌꯥꯗꯕꯒꯤ ꯀꯩꯅꯣꯗ ꯊꯤꯟꯈꯤꯕ ꯁꯣꯔꯨꯝ ꯊꯤꯟꯈꯤꯕ ꯑꯗꯨꯒꯤ ꯃꯥꯗꯣ ꯊꯕꯛ ꯆꯠꯇꯕ
ꯎꯝ
ꯌꯨꯝꯒꯤ ꯃꯥꯥꯗꯣ ꯁꯨꯝ ꯊꯕꯛ ꯆꯠꯅꯤꯡꯉꯦꯔ ꯈꯪꯗꯦ ꯑꯗꯨꯒꯤ ꯍꯥꯏꯗꯤ ꯌꯨꯝ ꯀꯨꯝ ꯌꯨꯝ ꯀꯅꯥꯝ ꯂꯩꯇꯦ ꯑꯩꯈꯣꯏ ꯆꯦꯒ‌ ꯏꯇꯩꯃꯒ ꯃꯣꯏ ꯑꯨꯝꯈꯛ ꯂꯩ ꯑꯗꯨꯒꯤ ꯕꯕꯥꯒ ꯃꯃꯥꯒ ꯑꯥ ꯂꯩꯈꯤꯌꯦ ꯆꯥꯟꯗꯦꯜꯗ
ꯀꯥꯏꯗ
ꯆꯥꯟꯗꯦꯜꯗ ꯂꯩꯕꯅꯦꯕ ꯕꯕꯥꯗꯣ
ꯀꯩ ꯇꯧꯕ
ꯍꯨꯝ
ꯊꯕꯛ ꯇꯧꯕꯩ
ꯀꯔꯤ ꯊꯕꯛ ꯇꯧꯗꯧꯔꯤꯒꯦ ꯊꯕꯛ ꯁꯨꯕ ꯅꯠꯇꯅ ꯌꯨꯝ ꯁꯥꯕ
ꯎꯝ ꯃꯃꯥꯒ ꯂꯩꯕ
ꯃꯃꯥꯗꯣ ꯁꯨꯝ ꯕꯕꯥ ꯃꯅꯥꯛꯇ ꯁꯨꯝ ꯆꯠꯂꯨꯒꯦꯅ ꯆꯠꯄ ꯑꯁꯨꯝ ꯃꯔꯛ ꯃꯔꯛ ꯆꯠꯄꯗꯣ ꯑ ꯀꯩꯅꯣꯅꯤꯅ ꯍꯥꯎꯔꯛꯅꯤꯅ ꯅꯨꯡꯉꯥꯏꯇꯦꯗꯅ
ꯎꯝ ꯎꯝ
ꯑꯗꯨꯒꯤ ꯂꯩꯔꯤꯕꯅꯦꯕ ꯍꯟꯗꯛ
ꯎꯝ
ꯑꯗꯨꯒꯤ ꯀꯅꯥꯝ ꯂꯩꯇꯦ ꯑꯗꯨꯒꯤ ꯑꯩꯈꯣꯏ ꯗꯥꯁꯨ ꯆꯠꯊꯣꯛꯈ꯭ꯔꯗꯤ ꯅꯨꯡꯉꯥꯏꯇꯦꯗꯅ ꯑꯗꯨꯅ ꯆꯦꯆꯦꯒ ꯏꯇꯩꯃ ꯈꯛꯇ
ꯎꯝ
ꯑꯗꯨꯒꯤ ꯑꯩ ꯌꯨꯝ ꯂꯥꯛꯑꯝꯃ ꯁꯨꯝ ꯀꯨꯝꯃꯛꯄꯅꯤꯗ ꯊꯥꯃꯨꯛ ꯂꯩꯔꯣꯅ
ꯌꯥꯏ ꯀꯩꯅꯣ ꯑꯦꯛꯖꯥꯝꯖꯨ ꯂꯣꯏꯔꯗꯨꯕꯣ
ꯂꯣꯏꯔꯦ ꯑꯗꯨ ꯃꯥꯖꯨ ꯅꯍꯥꯟꯖꯨ ꯊꯕꯛ ꯆꯠꯇꯦ ꯌꯨꯝ ꯂꯩꯌꯦꯅ ꯃꯥ ꯆꯠꯅꯤꯡꯉꯛꯑꯗꯤ ꯆꯠꯈꯤꯗꯣꯏꯕ ꯄꯩꯁꯥꯗꯣ ꯒꯥꯔꯤ ꯄꯤꯊꯣꯛꯈ꯭ꯔꯕꯅꯤꯅ ꯄꯩꯁꯥꯗꯨ ꯊꯣꯛꯇ꯭ꯔꯦꯅ
ꯎꯝ
ꯒꯥꯔꯤꯗꯨꯁꯨ ꯀꯨꯏꯅ ꯆꯪꯒꯅꯤ ꯍꯥꯏꯔꯛꯑꯦꯅ ꯑꯗꯨꯒꯤ
ꯎꯝ ꯌꯨꯝꯗ ꯂꯩꯔꯅꯤꯅ ꯑꯗꯨ ꯑꯉꯥꯡ ꯇꯨꯏꯁꯟ ꯀꯩꯀꯩ ꯇꯧ ꯌꯥꯏꯅ ꯇꯧꯗ꯭ꯔꯣ
ꯀꯥꯏꯗꯒꯤ ꯊꯥ ꯑꯃꯅꯤꯒ ꯇꯧꯔꯨꯗꯣꯏꯅꯣꯗ
ꯍꯣꯏ ꯑꯗꯨꯕꯨꯗꯤ
ꯃꯤ ꯏꯁ꯭ꯀꯨꯜ ꯏꯁ꯭ꯀꯨꯜꯒꯤ ꯂꯣꯏꯅ ꯇꯧꯅꯩꯗꯨꯗꯤ
ꯑꯣ
ꯑꯩꯈꯣꯏꯅ ꯀꯩꯅꯣ ꯐꯔꯛ ꯑꯃꯨꯛ ꯇꯥꯁꯤꯜꯂꯨꯗꯔꯣ ꯍꯣꯏ ꯌꯥꯏ ꯑꯩꯗꯤ ꯑꯣꯖꯥ ꯑꯣꯏꯅꯤꯡꯗꯦꯗ ꯇꯜꯂꯤꯗ
ꯏꯟꯀꯝ ꯇꯦꯛꯁꯇ ꯑꯗꯨꯗꯤ ꯑꯣꯏꯔꯛꯑꯣ ꯏꯟꯀꯝ ꯇꯦꯛꯁ ꯑꯦ ꯅꯪꯅ ꯑꯗꯨ ꯍꯥꯏꯔ ꯅꯪ ꯅꯍꯥꯟ ꯊꯥꯔꯨꯕꯗꯣ ꯍꯥꯏꯗꯣꯛꯈ꯭ꯔꯕꯣ
ꯀꯔꯝꯕꯒꯤꯅꯣ
ꯑꯦꯁ ꯑꯦꯁ ꯁꯤꯒꯤꯗꯣ
ꯁꯤꯁꯤꯒꯤ ꯌꯥꯝꯃꯤꯅ ꯖꯤ ꯗꯤꯁꯨ ꯊꯥꯔꯨꯏ ꯁꯤ ꯄꯤ ꯑꯣꯁꯨ ꯑꯦ ꯁꯤ ꯄꯤ ꯑꯣ ꯅꯠꯇꯦ ꯗꯦꯜꯂꯤ ꯄꯨꯂꯤꯁ ꯁꯤ ꯊꯥꯔꯨꯏ ꯍꯥꯏꯗꯣꯛꯈ꯭ꯔꯦ
ꯀꯃꯥꯏꯅ ꯇꯧꯔꯛꯕ
ꯁꯤ ꯄꯤ ꯑꯣꯗꯤ ꯃꯥꯔꯛ ꯋꯥꯠꯀꯨꯝ ꯇꯧꯕꯅꯤꯅ ꯁꯤꯛꯁꯇꯤ ꯑꯗꯨꯋꯥꯏꯗ ꯈꯜꯂꯦꯕ꯭ꯔ ꯍꯥꯏꯕ ꯀꯩꯅꯣ ꯑꯩꯅ ꯐꯤꯐꯇꯤꯒ ꯀꯌꯥꯅꯣꯝ ꯐꯪꯉꯤꯕꯅꯤ
ꯎꯝ
ꯑꯗꯨꯒ ꯗꯦꯜꯂꯤ ꯄꯨꯂꯤꯁꯀꯤꯗꯤ ꯂꯨꯏ ꯗ ꯌꯥꯝꯅ ꯂꯥꯏꯔꯤꯛ ꯁꯨꯁꯨ ꯃꯥꯁꯇꯔ ꯇꯝꯃꯒ ꯑꯦꯛꯖꯥꯝ ꯊꯥꯑꯒ ꯄꯣꯠ ꯅꯠꯇꯦ ꯃꯤ ꯑꯗ ꯍꯥꯏꯗꯤ ꯀꯟꯅ ꯍꯣꯠꯅꯗ꯭ꯔꯗꯤ ꯌꯥꯗꯦ ꯗꯗꯤ ꯑꯗꯨ ꯖꯤꯗꯤ ꯎꯝ ꯈꯔ ꯂꯥꯏꯔꯤꯛ ꯄꯥꯇ꯭ꯔꯗꯤ ꯌꯥꯗꯦꯕ
ꯎꯝ
ꯑꯩꯈꯣꯏꯗꯤ ꯃꯥꯁꯇꯔ ꯇꯝꯃꯤꯅ ꯇꯝ ꯂꯩꯔꯒ ꯊꯥꯕ ꯆꯠꯄꯗꯨꯗꯤ ꯀꯗꯥꯏ ꯃꯤꯅ ꯑꯗꯨꯝ ꯂꯥꯏꯔꯤꯛꯇꯣ ꯄꯥ ꯂꯩꯔꯒ ꯊꯥ ꯂꯥꯛꯄꯅꯦ ꯍꯜꯂꯣ ꯖꯤꯦꯇꯤꯕꯨꯗꯤ ꯑꯗꯨꯝ ꯏꯂꯥꯏ ꯂꯥꯏꯗ ꯀ꯭ꯂꯥꯁ ꯇꯦꯟ ꯂꯦꯚꯦꯟꯅꯤꯅ ꯑꯗꯨ ꯂꯝꯖꯦꯟ ꯆꯦꯟꯗꯕꯩ ꯋꯥꯅꯤ ꯍꯧꯕꯒ ꯃꯥꯁꯇꯔ ꯂꯣꯏꯕꯒ ꯖꯤꯗꯤ ꯆꯪꯊꯣꯛꯈ꯭ꯔꯗꯤ ꯕꯤꯠ ꯂꯩꯔꯣꯏꯌꯦ ꯑꯗꯨꯗ ꯁꯨꯝ ꯑꯇꯣꯞꯄ ꯇ꯭ꯔꯥꯏ ꯇꯧꯒꯤꯒꯦ ꯇꯧꯕꯅꯤꯗ
ꯎꯝ
ꯑꯝꯇꯁꯨ ꯍꯧꯗ꯭ꯔꯤꯕ ꯂꯥꯏꯔꯤꯛ ꯐꯖꯅ ꯄꯥꯔꯒ ꯑꯝꯕꯦꯗꯀꯔꯗ ꯑꯃꯨꯛ ꯆꯪꯒꯦꯔꯥ ꯇ꯭ꯔꯥꯏ ꯇꯧꯒꯦ ꯇꯧꯕꯅꯦ
ꯌꯥꯏ ꯀꯩꯅꯣ
ꯅꯣꯏꯁꯨ ꯑꯝꯕꯦꯗꯀꯔ ꯆꯪꯉꯦ ꯍꯌꯦꯡ ꯃꯥꯁꯇꯔ ꯐꯠ ꯂꯣꯏꯕꯒ ꯑꯝꯕꯦꯗꯀꯔꯗꯣ ꯀꯩꯅꯣ ꯇꯧꯕ ꯌꯨ ꯄꯤ ꯑꯦꯁ ꯁꯤꯒꯤꯅ ꯆꯍꯤ ꯑꯃ ꯑꯦꯁ ꯑꯦꯁ ꯁꯤꯒ ꯕꯦꯡꯀꯤꯡꯒꯅ ꯊꯥ ꯅꯤꯄꯥꯟꯅꯦꯕ ꯎ
ꯎꯝ
ꯊꯥ ꯅꯤꯄꯥꯜ ꯑꯃ ꯑꯣꯏꯗꯣ ꯇꯔꯥꯔ ꯑꯃ ꯑꯣꯏꯕꯅꯦ ꯑꯗꯨꯗ ꯊꯥꯒꯤ ꯂꯤꯁꯤꯡ ꯃꯔꯤ ꯃꯔꯤ ꯃꯣꯏꯅ ꯏꯁꯇꯥꯏ ꯗꯨꯝ ꯄꯤꯗꯦ ꯀꯣ ꯑꯩꯈꯣꯏꯗ
ꯑꯣ
ꯃꯣꯏꯅ ꯑꯣꯏꯅꯅꯤ ꯄꯤꯔꯛꯇꯣꯏꯁꯦ ꯀꯣꯆꯤꯡꯁꯨ ꯌꯥꯎꯅ ꯌꯥꯎꯅ ꯑꯗꯨ ꯑꯦꯁ ꯁꯤ ꯀꯌꯥꯒꯤ ꯑꯦꯁ ꯁꯤꯒ ꯑꯣ ꯕꯤ ꯁꯤ ꯈꯛꯇꯪꯅꯦ ꯑꯦꯁ ꯗꯤ ꯌꯥꯗꯦ ꯖꯦꯅꯔꯦꯜ ꯌꯥꯗꯦꯕ ꯑꯗꯨꯒꯤ ꯅꯨꯄꯤꯒꯤ ꯔꯤꯖꯥꯔꯕꯦꯁꯟ ꯐꯣꯔꯇꯤ ꯄꯥꯔꯁꯦꯟ ꯑꯃꯃꯨꯛ ꯑꯗꯨꯗ ꯑꯃꯨ ꯊꯝꯗꯣꯏꯁꯦ ꯁꯚꯦꯟꯇꯤ ꯄꯥꯔꯁꯦꯟ ꯑꯃꯅ ꯑꯦꯁ ꯁꯤꯒꯤ
ꯍꯝ
ꯑꯗꯨꯅ ꯑꯗꯨꯝ ꯐꯪꯕꯅꯦ ꯑꯦꯁ ꯁꯤ ꯅꯦ ꯂꯩꯔꯤꯖꯦ ꯑꯗꯨꯅꯦ ꯑꯝꯕꯦꯗꯀꯔꯒꯤ ꯑꯩꯈꯣꯏ ꯍꯣꯁꯇꯦꯜꯗ ꯂꯩꯗꯣ ꯀꯨꯝꯕꯤ ꯃꯆꯥꯥ ꯉꯥꯛꯇ ꯑꯦꯁ ꯁꯤꯗ ꯀꯨꯝꯕꯤꯗꯣ ꯑꯦꯁ ꯁꯤ ꯑꯣꯟꯈ꯭ꯔꯦꯕ ꯑꯗꯨꯒ ꯃꯣꯏ ꯉꯥꯛꯇ ꯂꯩꯍꯧꯕ ꯋꯥꯅꯤꯗ ꯑꯩꯈꯣꯏ ꯁꯣꯝ ꯁꯥꯏꯠꯀꯤ ꯃꯤ ꯂꯩꯍꯧꯗꯦ ꯀꯛꯆꯤꯡ ꯂꯣꯝꯒꯤ
ꯎ
ꯀꯨꯝꯕꯤ ꯃꯣꯏꯔꯥꯡ ꯉꯥꯛꯇ ꯑꯦꯁ ꯁꯤꯗ ꯆꯪꯉꯛꯏꯗꯣ ꯃꯣꯏ ꯃꯌꯥꯝ
ꯀꯩꯅꯣ ꯇꯧꯕ ꯎꯝ ꯃꯣꯏ ꯑꯗꯨꯏꯗꯣ ꯌꯨ ꯄꯤ ꯁꯤꯒꯤꯁꯨ ꯑꯗꯩ ꯑꯦꯁ ꯑꯦꯁ ꯁꯤꯒꯤꯁꯨ ꯌꯥꯎꯗꯥꯏꯅꯦ
ꯎꯝ ꯌꯥꯎꯋꯦ ꯑꯅꯤꯗꯨꯒꯤ ꯃꯅꯨꯡꯗ ꯑꯄꯥꯝꯕ ꯑꯃ ꯈꯜꯂ ꯊ ꯑꯩꯗꯤ ꯑꯅꯤꯃꯛ ꯊꯥꯖꯤꯟꯒꯦ ꯇꯧꯕꯅꯦ ꯑꯅꯤꯃꯛ ꯊꯥꯔꯒ ꯑꯅꯤꯃꯛ ꯈꯜꯂꯛꯇ꯭ꯔꯥ ꯈꯜꯂꯛꯇ꯭ꯔꯦ ꯑꯅꯤꯗꯨꯒꯤ ꯃꯅꯨꯡꯗ ꯑꯃ ꯈꯜꯂꯛ ꯑꯒ ꯀꯣꯛ ꯆꯪꯒꯦ
ꯎꯝ ꯎꯝ
ꯑꯗꯨꯁꯨ ꯆꯞ ꯃꯥꯟꯅꯩ ꯌꯨ ꯄꯤ ꯑꯦꯁ ꯁꯤꯒꯤ ꯀꯣꯏꯁꯟꯗꯨꯅꯤ ꯍꯪꯉꯛꯇꯣꯏꯗꯣ ꯃꯣꯏꯗꯤ ꯌꯨ ꯄꯤ ꯑꯦꯁ ꯁꯤꯗꯤ
ꯎꯝ
ꯑꯗꯨꯅ ꯃꯣꯏ ꯍꯥꯏꯗꯨꯗꯤ ꯌꯥꯝ ꯐꯥꯎꯒꯗꯧꯕ ꯇꯌꯥꯔꯤ ꯂꯩꯕ ꯍꯥꯏꯗꯤ ꯄ꯭ꯔꯤꯄꯦꯌꯔ ꯇꯧꯔ ꯂꯩꯕ ꯀꯥꯡꯕꯨꯒꯤꯅꯦꯃꯤ ꯃꯣꯏ ꯁꯤꯜꯂꯤꯗꯨꯗꯤ
ꯑꯝ
ꯑꯗꯩ ꯑꯦꯁ ꯑꯦꯁ ꯁꯤꯁꯨ ꯆꯞ ꯃꯥꯟꯅꯩ ꯃꯩ ꯍꯧꯕ ꯉꯥꯛꯇꯅꯤ ꯃꯣꯏ ꯈꯟꯒꯤꯗꯣꯏ ꯑꯗꯣ ꯅꯦꯒꯇꯤꯞ ꯂꯩꯇꯕ ꯑꯦꯛꯖꯥꯝꯗꯣ
ꯑꯣ
ꯃꯣꯏꯒꯤ ꯑꯗꯨꯗ ꯃꯤ ꯌꯥꯝ ꯊꯥꯅꯩꯌꯦ
ꯍꯣꯂꯦ
ꯌꯦꯡꯒꯦ ꯑꯩꯁꯨ ꯍꯟꯗꯛ ꯊꯥꯔꯒ ꯐꯣꯝꯁꯤ ꯊꯥꯔꯤꯌꯦ ꯇꯥꯡ ꯃꯥꯄꯜ ꯕꯥꯎ ꯊꯥꯖꯤꯜꯂꯒ ꯌꯦꯡꯒꯦ ꯇꯧꯅꯤ
ꯅꯪ ꯍꯟꯗꯛꯀꯤ ꯕꯦꯠꯀꯤ ꯊꯥꯖꯤꯟꯕ꯭ꯔꯣ
ꯕꯦꯠꯀꯤꯗꯤ ꯊꯥꯔꯣꯏꯌꯦ ꯊꯥꯖꯤꯟꯕ ꯅꯠꯇ ꯇꯝꯃꯔꯣꯏꯗꯅ ꯋꯥꯏꯗ ꯕ꯭ꯔꯦ ꯑꯦ ꯇꯝꯕ ꯕꯦꯠꯇ ꯑꯃꯨꯛ ꯇꯧ ꯂꯩꯗꯤ ꯑꯇꯣꯞꯄ ꯑꯃꯨꯛ ꯄꯥ ꯅꯪꯉꯔꯣꯏ ꯇꯣꯛꯑꯦ
ꯍꯣꯏ ꯊꯧꯕꯝ ꯗꯥꯏꯔꯦꯛ ꯌꯦꯡꯕꯗꯅꯁꯨ ꯗꯨꯝ
ꯎꯝ ꯕꯦꯠ ꯂꯣꯏꯔꯒ ꯍꯌꯦꯡ ꯆꯞ ꯃꯥꯟꯅꯩ ꯄ꯭ꯔꯚꯦꯠꯇ ꯑꯗꯨꯝ ꯇꯥꯅꯤ ꯒꯣꯔꯔꯃꯦꯟꯒꯤ ꯐꯪꯁꯨ ꯐꯪꯉꯣꯏ
ꯎꯝ
ꯀꯩ ꯀꯥꯟꯅ ꯩ ꯍꯣꯏ ꯅꯣꯏꯕꯨꯗꯤ ꯅꯨꯄꯤ ꯑꯅꯤꯅ ꯑꯗꯨꯝ ꯇꯧ ꯀꯩ ꯅꯨꯄꯥꯒ ꯅꯨꯄꯤꯒꯗꯤ ꯌꯥꯝ ꯈꯦꯠꯅꯩꯗꯅ ꯌꯥꯗꯦ ꯍꯦꯛꯇ ꯄꯤꯗꯦ ꯄꯤ꯬ꯑꯩꯆ꯬ꯗꯤ ꯇꯧꯔꯁꯨ ꯌꯥꯏ ꯍꯥꯏꯗꯤ ꯄꯩꯁꯥ ꯑꯗꯨꯅꯦ ꯄꯩꯁꯥ ꯊꯣꯛꯇ꯭ꯔꯁꯨ ꯌꯥꯏ ꯅꯨꯄꯤꯗꯤ ꯑꯃꯔꯣꯝꯗ
ꯅꯨꯄꯤꯁꯨ ꯌꯥꯗꯕ ꯌꯥꯎꯋꯤꯗ
ꯍꯧꯖꯤꯛꯀꯤ ꯍꯥꯏꯕꯅꯤ ꯅꯣꯏ ꯍꯧꯖꯤꯛꯄꯨ ꯄꯩꯁꯥ ꯊꯣꯛꯄ ꯑꯩꯅ ꯌꯨꯝꯗꯒꯤ ꯄꯩꯁꯥ ꯊꯣꯛꯑꯣ ꯍꯥꯏꯔꯛꯑꯕꯅꯤ
ꯍꯥꯏꯔꯛ
ꯑꯗꯨꯅꯦ ꯅꯣꯏꯗꯤ ꯑꯗꯨꯅꯦ ꯍꯥꯏꯁꯦ ꯇꯞꯅ ꯑꯗꯨꯝ ꯄꯤ꯬ꯑꯩꯆ꯬ꯗꯤ ꯍꯥꯏꯁꯦ ꯄꯩꯁꯥ ꯐꯪꯗꯣꯏꯅꯦ ꯊꯣꯛꯑꯣꯏꯗꯧꯕ ꯅꯠꯇꯦ ꯑꯈꯣꯏꯗꯗꯤ ꯄꯩꯁꯥꯗꯨ ꯀꯣꯟꯅꯔꯣꯏ ꯍꯥꯏꯕ ꯅꯨꯄꯥꯗꯗꯤ ꯍꯣꯏ ꯂꯨꯄꯥ ꯂꯤꯁꯤꯡ ꯅꯤꯄꯥꯜ ꯃꯥꯄꯜ ꯑꯗꯨꯒꯒꯤ ꯄꯤ꯬ꯑꯩꯆ꯬ꯗꯤꯗꯨ ꯇꯧꯅꯤꯡ ꯇꯧꯅꯤꯡ ꯇꯥꯔꯒꯁꯨ ꯀꯣꯟꯅꯔꯣꯏ ꯗꯧꯕꯗꯣ
ꯎꯝ
ꯑꯗꯨꯏ ꯁꯔꯨꯛꯇꯤ ꯅꯦꯠ ꯐꯥꯎꯔꯦ ꯍꯥꯏꯕꯗꯨꯅ ꯐꯥ ꯍꯦꯜꯂꯦ ꯃꯃꯤꯡꯒꯤ ꯅꯣꯏꯗꯤ ꯍꯌꯦꯡ ꯄꯤ꯬ꯑꯩꯆ꯬ꯗꯤꯒ ꯇꯧꯊꯣꯛꯎꯗ
ꯈꯪꯗꯤ ꯉꯝꯅꯤ ꯂꯥꯏꯔꯤꯛ ꯄꯥꯗ꯭ꯔꯤ ꯄꯥꯗ꯭ꯔꯤ
ꯑꯦꯁꯤꯂꯦ ꯏꯂꯥꯏ ꯂꯥꯏ ꯉꯝꯅꯤ
ꯀꯔꯤ
ꯑꯦꯁꯤꯗꯤ ꯏꯂꯥꯏ ꯂꯥꯏꯅ ꯉꯝꯅꯤ ꯍꯥꯏꯕ
ꯎꯝ
ꯐꯥꯎꯅꯦꯕ ꯀꯤꯝ ꯋꯥꯔꯨꯅꯨ ꯑꯗꯨꯃꯥꯏꯅ ꯇꯧꯊꯣꯛꯑꯗꯤ ꯅꯨꯄꯤ ꯍꯥꯏꯗꯤ ꯅꯣꯏ ꯌꯦꯡꯉꯨꯅꯦ ꯅꯪ ꯍꯧꯖꯤꯛ ꯆꯍꯤ ꯀꯨꯟꯅꯤꯊꯣꯏ ꯀꯨꯟꯍꯨꯝꯗꯣꯏꯔꯥ
ꯍꯣꯏ ꯑꯃꯥꯏꯅ
ꯑꯗꯨ ꯀꯨꯟꯃꯔꯤꯗ ꯃꯥꯁꯇꯔ ꯂꯣꯏꯔꯅꯤ ꯍꯥꯏꯔꯣ ꯌꯦꯡꯉꯣ ꯀꯨꯟ ꯆꯍꯤ ꯃꯔꯤ ꯃꯉꯥ ꯃꯉꯥꯃꯨꯛ ꯑꯗꯨ ꯍꯥꯞꯆꯤꯟꯕꯗ ꯑꯗꯨꯝ ꯂꯣꯏꯕꯒꯕꯨꯗꯤ ꯍꯣꯏ ꯗꯣꯡ ꯗꯣꯡ ꯇꯧ ꯌꯥꯔꯅꯤ
ꯎꯝ ꯗꯣꯡ ꯗꯣꯡ ꯇꯧꯒꯥꯟꯗ ꯄꯩꯁꯥꯗꯨꯃꯨ ꯂꯩꯔꯣꯏꯗ꯭ꯔꯤꯅꯤ ꯈꯪꯉꯕ
ꯄꯩꯁꯥꯗꯤ ꯅꯪꯅ ꯅꯌꯨꯝ ꯂꯩꯔꯁꯨ ꯀꯌꯥꯝꯕꯨ ꯇꯥꯜꯂꯨꯅꯤ
ꯗꯣꯡ ꯗꯣꯡ ꯇꯧꯅꯕ ꯄꯩꯁꯥꯗꯨꯅꯦ ꯍꯧꯖꯤꯛꯇꯤ ꯌꯥꯝ ꯆꯪꯉꯤꯀꯣ
ꯗꯨ ꯅꯪꯅ ꯇꯧꯒꯗ꯭ꯔꯣ ꯅꯕꯨꯡ ꯂꯩꯔꯤ ꯐꯥꯗꯔ ꯂꯩꯔꯤ
ꯎꯝ
ꯑꯗ ꯅꯣꯏꯗꯤ ꯇꯧꯌꯥꯏ ꯍꯥꯏꯕꯅꯤꯗ ꯄꯤ ꯑꯩꯆ ꯇꯤ ꯄꯤ ꯑꯩꯆ ꯇꯤ ꯁꯨꯝ ꯌꯦꯡꯉꯨ ꯅꯨꯄꯥꯒ ꯅꯨꯄꯤꯒ ꯀꯅꯥꯅ ꯌꯥꯝꯒꯦꯅ ꯅꯨꯄꯤ ꯉꯥꯛ ꯑꯣꯏꯕꯅꯤ ꯑꯃꯨꯛ ꯇꯧꯔꯛꯀꯦ ꯇꯠꯈ꯭ꯔꯅꯤ ꯐꯣꯟ